ꯍꯜꯂꯣ ꯑꯧ
ꯀꯩꯀꯩ ꯀꯩꯗꯧꯔꯝꯃꯤꯅꯣ ꯆꯥꯛ ꯆꯔꯕꯣ
ꯑꯥ ꯆꯥꯛ ꯆꯗꯔꯤꯌꯦ ꯐꯥꯃꯥ ꯂꯩ
ꯑꯣ ꯑꯩ ꯆꯥꯛ ꯆ ꯑꯇꯣꯞꯄ ꯂꯉꯥꯏꯔꯤꯡ ꯑꯁꯤ ꯍꯧꯖꯤꯛ
ꯑꯣ ꯑꯣ ꯌꯥꯝ ꯉꯜꯂꯦꯀꯣ
ꯑꯩ ꯅꯣꯏ ꯊꯦꯡꯉꯦ ꯍꯥꯏꯒꯦꯅ ꯇꯧꯔꯝꯃꯒ ꯅꯪ ꯑꯩꯉꯣꯟꯗ ꯉꯜꯂꯦ ꯍꯥꯏꯔꯛꯑꯦ
ꯑꯩꯈꯣꯏꯗꯤꯀꯣ ꯊꯦꯡꯅ ꯑꯗꯨꯝ ꯆꯥꯏꯌꯦꯕ
ꯑꯣ ꯅꯣꯏ ꯅꯣꯏ ꯅꯣꯏ ꯊꯦꯡꯕ꯭ꯔ ꯑꯩ ꯉꯟꯕ ꯑꯃ ꯂꯩꯔꯦꯀꯣ
ꯍꯣꯏ
ꯎꯝ
ꯑꯗꯣ ꯀꯔꯤ ꯃꯊꯦꯜ ꯁꯦꯝꯕꯒꯦ ꯉꯁꯤꯗꯤ
ꯈꯪꯗꯦ ꯀꯩꯅꯤ ꯈꯦ ꯁꯦꯝꯗꯣꯏꯅꯣ ꯊꯣꯡꯕ ꯍꯧꯗ꯭ꯔꯤ ꯍꯣꯏ
ꯏꯝꯐꯥꯜꯗꯔ ꯅꯣꯏꯁꯦ ꯏꯝꯐꯥꯜꯗ ꯑꯣꯏꯗꯣꯏꯔꯥ ꯅꯣꯏꯒꯤꯁꯦ
ꯍꯣꯏ ꯏꯀꯥ ꯑꯗꯨꯅꯦ
ꯑꯣ ꯏꯝꯐꯥꯜ ꯀꯥꯡꯕꯨꯗꯤ ꯊꯦꯡ ꯊꯦꯡ ꯆꯥꯕꯅꯤꯅ
ꯎꯝ ꯎ
ꯆꯤꯡꯅ ꯈꯔ ꯉꯟꯅ ꯆꯥꯕ ꯄꯣꯠꯅꯦꯕꯀꯣ
ꯑꯥ
ꯑꯗꯣ ꯃꯦꯗꯥꯝꯗꯤ ꯀꯔꯤ ꯀꯔꯤ ꯍꯣꯠꯅꯕꯤꯔꯤꯒꯦ ꯀꯔꯤ ꯀꯔꯤ ꯊꯕꯛ ꯇꯧꯕꯅꯣ ꯀꯔꯤ
ꯑꯁ ꯁ꯭ꯀꯨꯜ ꯀꯥꯔꯒ ꯂꯩꯌꯦ
ꯁ꯭ꯀꯨꯜ ꯀꯥꯔꯒ ꯑꯣꯖꯥ ꯑꯣꯏꯕꯤꯕ꯭ꯔꯥ ꯍꯥꯏꯁꯦ
ꯑꯅꯠꯇꯦ ꯁꯨꯗꯦꯟ
ꯑꯣ ꯀ꯭ꯂꯥꯁ ꯀꯌꯥ ꯀꯥꯔꯤꯅꯣ ꯍꯧꯖꯤꯛ
ꯑꯣ
ꯅꯪꯗꯤ
ꯑꯩꯗꯤ ꯂꯣꯏ ꯂꯣꯏ ꯂꯣꯏꯔꯦ ꯇꯝꯕ ꯌꯥꯕ ꯂꯣꯏ ꯇꯝꯈ꯭ꯔꯦ
ꯑꯗꯨꯗꯤ ꯀꯔꯤ ꯊꯕꯛ ꯇꯧꯔꯤꯒꯦ
ꯊꯕꯛꯁꯦ ꯑꯩ ꯑꯁꯣꯝꯗ ꯊꯕꯛ ꯈꯔ ꯇꯧꯕ ꯌꯥꯕ ꯇꯧꯔꯦ ꯑꯗꯣ ꯑꯩꯅ ꯑꯃꯨꯛ ꯑꯦꯛꯖꯥꯝ ꯈꯔ ꯑꯃꯨꯛ ꯊꯥꯔꯁꯦ ꯑꯇꯣꯞꯄꯒ ꯑꯣꯏꯅ ꯁꯥꯏꯅ ꯈꯜꯂꯒ ꯑꯃꯨꯛ ꯂꯥꯛꯈ꯭ꯔꯦ ꯇꯧꯔꯝꯕ
ꯑꯣ ꯑꯣ ꯑꯥ
ꯗꯦꯂꯤꯗ ꯇꯧꯔꯝꯕꯗꯣ ꯇꯣꯛꯈ꯭ꯔꯦ
ꯀꯔꯤ ꯍꯤꯟꯖꯥꯡ ꯆꯥꯔꯕꯣ
ꯑꯣ ꯑꯩ ꯍꯥꯟꯅ ꯍꯥꯏꯔꯛꯑꯒꯦ ꯍꯥꯢꯔꯒꯦꯀꯣ ꯑꯩ ꯑꯩ ꯉꯁꯤ ꯈꯥꯃꯦꯟ ꯑꯁꯤꯟꯕꯒ
ꯐꯦꯗꯁꯦ
ꯑꯀꯪꯕ ꯈꯔ ꯌꯥꯏꯔꯒꯀꯣ ꯑꯗꯨꯃꯥꯏꯅ ꯇꯧꯔꯒ ꯃꯕꯣꯔꯣꯛ ꯑꯃ ꯃꯦꯠꯂꯒ
ꯑꯁ ꯌꯥꯝ ꯍꯥꯎꯔꯝꯃꯦ ꯑꯗꯨꯗꯤ
ꯑꯗꯨꯝ ꯌꯥꯝ ꯍꯥꯎꯕꯗꯤ ꯑꯣꯏꯗꯦ ꯑꯗꯣ ꯑꯗꯨꯝ ꯂꯧꯈꯠꯄꯗꯤ ꯅꯨꯡꯉꯥꯏ ꯀꯣ
ꯎꯝ ꯅꯅꯥꯥꯛꯅꯥ ꯂꯩꯕ꯭ꯔꯣꯖꯤꯗꯤ
ꯑꯩ ꯑꯗꯨꯝ ꯏꯇꯩ ꯃꯈꯣꯏꯒ ꯑꯩ ꯑꯁ ꯇꯧꯕꯗꯤ ꯑꯁꯦꯡꯕꯗꯤ ꯏꯊꯟꯗ ꯂꯩꯕꯅꯤꯗ ꯑꯗꯣ ꯅꯛꯅꯕꯗꯀꯣ ꯏꯇꯩꯃ ꯈꯣꯏꯁꯨ ꯂꯩꯌꯦ ꯅꯣꯏꯗꯤ꯫
ꯎ ꯐꯩꯌꯦ ꯑꯩꯗꯤ ꯏꯃꯥꯟꯅꯕꯤ ꯑꯃꯒ ꯂꯩꯌꯦ꯫
ꯑꯣ ꯔꯦꯟꯇ ꯂꯩꯔꫭ꯫
ꯍꯣꯏ꯫
ꯑꫭ꯫
ꯔꯦꯟꯗ ꯂꯩꯔꯤꯅꯦ꯫
ꯀꯩ ꯁ꯭ꯀꯨꯜꯅꯣ꯫
ꯏꯕꯣꯇꫭꯟ ꯁꯅꯥ꯫
ꯑꯣ꯫
ꯈꯪꯕ꯭ꯔꯣ꯫
ꯈꯪꯉꯦ꯫
ꯎꯝ꯫
ꯑꯗꯨꯝ ꯈꯪꯉꯦ ꯎꯔꯤꯄꯣꯛꯇ ꯀꯣ꯫ ꯎꯝ꯫ ꯂꯩꯕꯅ ꯑꯗꯨꯝ ꯅꯛꯅ ꯂꯩꯕ꯭ꯔꯥ ꯑ
ꯎꯝ ꯅꯛꯇꯦꯗ ꯑꯗꯨꯝ ꯂꯥꯏꯡꯗ ꯃꯨꯠ ꯆꯜꯍꯜ ꯂꯩꯌꯦ꯫
ꯑꫭ꯫
ꯍꯣꯡꯅ ꯆꯠꯄꯗꯣ ꯉꯝꯗꯕꯒꯤꯀꯣ꯫
ꯎꯝ꯫
ꯒꯥꯔꯤ ꯂꯥꯏꯟꯗ ꯆꯠꯂ ꯂꯩꯌꯦ꯫
ꯁꯥꯏꯟꯁ ꯔꫭ ꯑꯥꯠꯁ ꯂꯧꯔꫭ ꯀꯃꯔꯁ ꯔꫭ ꯀꯩꯅꯣ꯫
ꯁꯥꯏꯟꯁ ꯁꯥꯏꯟꯁꯅꯦ ꯫
ꯁꯥꯏꯟꯁ ꯀꯥꯡꯕꯨꯗꯤ ꯂꯥꯏꯔꯤꯛ ꯍꯩꯌꯦ ꯍꯥꯏꯅꯦ꯫
ꯑꯁ ꯑꯩꯗꯤ ꯍꯩꯇꯦ ꯫
ꯁꯥꯏꯟꯁ ꯈꯪꯕꯨꯣꯏꯗ ꯈꯔ ꯌꯥꯕꯒꯤ ꯁꯥꯏꯟꯁ ꯂꯧꯕꯅꯤꯅ ꯍꯥꯏꯔꯤꯔ ꯃꯤꯅ꯫
ꯑꯁ ꯑꯁ ꯄꯪꯕꯒꯤ ꯂꯧꯔꯤꯅꯤ ꯀꯩꯅꯣ꯫
ꯎꯝ ꯑꯣꯏꯔꯝꯃꯣꯏꯗꯥ꯫
ꯑꯣꯏꯔꯝꯃꯦ ꯍꯩꯗꯤ ꯄꯪꯉꯦ꯫ ꯑ ꯀꯩꯅꫭ ꯎꯝ ꯅꯪ ꯈꯪꯪꯔꫭꯏꯗ ꯄꯣꯜ ꯏꯁꯇꯥꯔ ꯍꯥꯏꯅꯀꯣ ꯂꯩꯌꯦꯕ꯫
ꯈꯪꯕ꯭ꯔꯣ ꯍꯣꯏ ꯄꯣꯜ ꯏꯁꯇꯥꯔ ꯄꯥꯕ꯭ꯂꯤꯛ ꯁ꯭ꯀꯨꯜ ꯍꯥꯏꯅꯀꯣ꯫
ꯀꯗꯥꯏꯗꯅꯣ ꯁꯤꯅ꯫
ꯄꯥꯠꯁꯣꯏ꯫
ꯑꯣ꯫
ꯑꯈꯣꯏ ꯈꯨꯟ ꯅꯛꯇꯤ ꯅꯛꯅꯠꯇꯦ ꯑꯗꯨ ꯑꯣꯏꯔꯁꯨꯀꯣ ꯈꯔꯗꯤ ꯅꯛꯅꯩ ꯑꯩꯈꯣꯏ ꯈꯨꯟꯒ꯫
ꯎꯝ꯫
ꯅꯨꯡꯉꯥꯏ꯫ ꯅꯨꯡꯉꯥꯏꯔꯤꯕ꯭ꯔꯣ ꯅꯪꯗꯤ꯫
ꯑꯩ ꯅꯨꯡꯉꯥꯏꯔꯤꯑꯦ ꯍꯣꯏ꯫ ꯑꯗꯨꯝ ꯅꯨꯡꯉꯥꯏꯔꯤ ꯍꯥꯏꯇꯥꯔꯦꯀꯣ ꯑꯗꯨꯝ ꯍꯧꯖꯤꯛꯇꯤ꯫ ꯑꯅꯥ ꯑꯌꯦꯛ ꯂꯩꯇꯕꯅꯤꯅꯀꯣ꯫ ꯑꯗꯣ ꯅꯪꯗꯤ ꯅꯨꯡꯉꯥꯏꯔꯤꯕꯣ꯫
ꯍꯣꯏ ꯌꯥꯝ ꯅꯨꯡꯉꯥꯏꯔꯤꯌꯦ꯫
ꯅꯨꯡꯉꯥꯏꯃꯟꯕꯒꯤ ꯑꯃꯨꯛ ꯐꯠꯇ꯭ꯔꯦꯗ꯫
ꯅꯨꯡꯉꯥꯏ ꯅꯨꯡꯉꯥꯏꯕ ꯃꯥꯜꯂꯦ ꯋꯥꯈꯜ ꯇꯥꯕꯗꯁꯨ ꯑꯗꯨꯝ ꯈꯪꯉꯦ꯫ ꯇꯦꯟꯁꯟ ꯂꯩꯇꯕ ꯈꯣꯟꯗꯥꯗꯣ ꯈꯔ ꯈꯦꯠꯅꯕꯅꯦ ꯑꯁꯦꯡꯕꯅꯦ꯫
ꯑꯗꯨ
ꯋꯥꯈꯜ ꯈꯔ ꯋꯥꯅ ꯄꯨꯛꯅꯤꯡ ꯈꯔ ꯂꯨꯝꯅ ꯂꯨꯝꯇꯛ ꯇꯧꯔꯒ ꯉꯥꯡꯕ ꯋꯥꯍꯩꯁꯤꯒꯀꯣ
ꯑꯣ ꯍꯣ
ꯈꯦꯅꯕꯅꯦ ꯋꯥꯈꯜ ꯅꯨꯡꯉꯥꯏꯅ ꯇꯧꯔꯛꯄꯁꯤꯒꯀꯣ ꯏꯃꯥꯟꯅꯕꯤꯁꯨ ꯏꯃꯥꯟꯅꯕꯤꯁꯨ ꯅꯄꯥꯅꯤ ꯆꯥꯃꯄꯨꯟꯕꯥꯔ ꯑꯗꯨꯝ
ꯍꯣꯏ ꯄꯨꯜꯂꯒꯀꯣ ꯁ꯭ꯀꯨꯜ ꯀꯥꯃꯤꯟꯅꯔꯒ ꯂꯩꯕꯅꯦ
ꯎꯝ ꯐꯩꯀꯣ
ꯑꯥ ꯎꯝ
ꯔꯦꯟ ꯔꯦꯟꯗꯤ ꯀꯌꯥꯃꯨꯛ ꯄꯤꯕꯅꯣ
ꯂꯤꯁꯤꯡ ꯑꯍꯨꯝ
ꯂꯤꯁꯤꯡ ꯑꯍꯨꯝ ꯀꯥ ꯀꯌꯥꯅꯣ ꯀꯥ ꯀꯌꯥꯅꯣ
ꯑꯃ ꯈꯠꯇꯅꯦ
ꯈꯤꯇꯪꯗꯤ ꯌꯥꯝꯃꯦꯀꯣ
ꯍꯣꯏ ꯏꯁꯤꯡꯒ ꯃꯩꯗꯤ ꯑꯗꯨꯝ ꯐ꯭ꯔꯤ ꯑꯣꯏꯌꯦ
ꯑꯗꯣ ꯌꯥꯗꯤ ꯌꯥꯏ ꯑꯗꯣ ꯈꯪꯗꯦ ꯅꯪꯅ ꯌꯥꯏ ꯍꯥꯏꯗꯤ ꯌꯥꯏ
ꯑꯁꯤꯗ ꯑꯁꯤꯗꯗꯤꯀꯣ ꯔꯦꯟꯁꯦ ꯃꯃꯜ ꯇꯥꯡꯉ
ꯎꯝ
ꯌꯨꯝꯁꯨ ꯑꯗꯨꯝ ꯐꯖꯕ ꯅꯠꯇꯦ
ꯑꯁ ꯑꯗꯨꯗꯤ ꯇꯥꯡꯉꯦꯀꯣꯈ꯭ꯔꯦꯀꯣ
ꯍꯣꯏ ꯈꯔ ꯇꯥꯡꯉꯦ
ꯎꯝ ꯑꯗꯨ ꯀꯔꯤ ꯀꯔꯤ ꯃꯊꯦꯜ ꯆꯥꯒꯟꯕꯅꯣ ꯕꯦꯝꯃꯗꯤ
ꯑꯁ ꯑꯩꯈꯣꯏꯗꯤ ꯍꯤꯟꯖꯥꯡ ꯍꯥꯎꯇꯦ
ꯁꯥꯇ
ꯆꯥꯕꯗꯨꯒ ꯑꯗꯨꯝ ꯆꯥꯏ ꯆꯥꯕꯗꯨꯗꯤ ꯑꯗꯨꯝ ꯆꯥꯏ
ꯉꯁꯤ ꯍꯔꯥꯎꯗ꯭ꯔꯁꯨ ꯂꯩꯗꯅ ꯑꯗꯨꯝ ꯑꯅꯝꯕ
ꯈꯥꯃꯦꯟꯒꯨꯝꯕ ꯑꯥꯂꯨꯒꯨꯝꯕ ꯊꯥꯔꯗꯤ_
ꯑꯣ ꯌꯥꯏ ꯌꯥꯏ ꯑꯗꯣ ꯑꯩꯗꯤ ꯑꯣꯛ ꯊꯣꯡꯕꯁꯦ ꯌꯥꯝ ꯄꯥꯝꯃꯦꯀꯣ
ꯀꯩꯍꯥꯏꯕ
ꯑꯣꯛ ꯊꯣꯡꯕꯁꯦ
ꯑꯣ
ꯑꯣꯛ ꯊꯣꯡꯕꯗꯤ ꯌꯥꯝ ꯄꯥꯝꯃꯦ ꯑꯗꯨꯒ ꯑꯗꯨꯒ
ꯑꯩꯅ ꯍꯥꯏꯕꯗꯤꯀꯣ ꯀꯔꯤ ꯀꯔꯤ ꯌꯦꯟꯖꯥꯡ ꯆꯥꯔ ꯂꯩꯕꯣ ꯍꯥꯏꯕꯅꯤꯅ ꯑꯗꯨꯒꯨꯝꯕ ꯆꯥꯔ ꯂꯩꯔꯕ
ꯍꯣꯏ ꯑꯗꯨꯝ ꯆꯥꯏ ꯑꯩ ꯑꯅꯝꯕꯀꯣ ꯑꯗꯒꯤꯗꯤ ꯑꯩ
ꯑꯣ
ꯍꯣꯏ ꯐꯪꯈ꯭ꯔꯦ
ꯀꯩꯒꯤꯁꯨ ꯄꯤꯔꯛꯑꯣ
ꯑꯗꯨꯗ ꯅꯣꯏ ꯊꯥꯃꯟꯕꯗꯨꯗꯀꯣ ꯄꯤꯕ ꯉꯝꯗ꯭ꯔꯦꯅꯦ ꯑꯩꯈꯣꯏ ꯄꯤꯅꯤꯡꯉꯁꯨ
ꯎ
ꯑꯩꯈꯣꯏꯅ ꯕꯤꯁꯦꯟꯄꯨꯔ ꯁꯥꯏꯇ ꯂꯩꯕꯀꯣ
ꯑꯣ
ꯑꯗꯨꯗꯒꯤ ꯈꯔ ꯊꯥꯞꯈ꯭ꯔꯦ ꯏꯟꯁꯥꯡ ꯊꯤꯟꯒꯦ ꯍꯥꯏꯔꯒ ꯌꯥꯗ꯭ꯔꯦꯅꯦ
ꯐꯣꯟꯇ ꯊꯤꯜꯂꯛꯑꯣ
ꯍꯣꯏ ꯑꯩ ꯑꯣꯟꯂꯥꯏꯟꯗ ꯑꯣꯏꯅ ꯊꯤꯜꯂꯒꯦꯀꯣ
ꯍꯣꯏ
ꯑꯗꯣ ꯀ꯭ꯂꯥꯁ ꯇꯨꯌꯦꯜꯐ
ꯀꯩꯍꯥꯢꯕ
ꯀ꯭ꯂꯥꯁ ꯇꯨꯌꯦꯜꯕ ꯂꯣꯏꯔꯒ ꯀꯔꯤ ꯇꯧꯒꯦꯅ ꯈꯟꯕꯤꯔꯤꯕ
ꯑꯁ ꯀ꯭ꯂꯥꯁ ꯇꯨꯌꯦꯦꯜꯕ ꯂꯣꯏꯔꯒꯀꯣ ꯑꯩꯁꯦ ꯑꯩ ꯋꯥꯈꯟꯗꯤ ꯅꯠꯇ ꯑꯩꯒꯤ ꯋꯥꯈꯜꯗꯗꯤ ꯑꯁ ꯁꯤ ꯇꯧꯅꯤꯡꯉꯦ ꯁꯤ ꯇꯧꯅꯤꯡꯉꯦꯗꯤ ꯂꯩꯇꯦ ꯑꯗꯨꯕꯨꯒꯣ ꯀ꯭ꯂꯥꯁ ꯇꯨꯋꯦꯜꯕ ꯂꯣꯏꯔꯒ ꯑꯗꯨꯝ ꯊꯕꯛ ꯁꯨꯕ ꯌꯥꯕꯀꯣ ꯑꯗꯨ ꯌꯦꯡꯉꯒ ꯁꯨꯒꯦꯅ ꯇꯧꯔꯒ ꯂꯩꯌꯦꯦ ꯈꯜꯂꯒ ꯂꯩꯌꯦ
ꯑꯣ ꯕꯤ ꯑꯦ ꯃꯈꯥ ꯇꯝꯊꯒꯗꯧ ꯃꯥꯟꯗ꯭ꯔꯦꯕ ꯑ
ꯕꯤ ꯑꯦꯕꯨꯗꯤ ꯇꯝꯗꯤ ꯇꯝꯔꯔꯣꯏ ꯑꯗꯨ ꯑꯗꯨꯕꯨꯒꯣ ꯀꯔꯦꯁꯄꯣꯟꯗꯤꯡ ꯊꯝꯒꯦꯔꯥ ꯈꯪꯗꯦ ꯃꯊꯪ ꯆꯍꯤꯗꯅ ꯈꯪꯉꯅꯤ ꯈꯪꯉꯦ ꯀ꯭ꯂꯥꯁ ꯇꯨꯌꯦꯦꯜꯐ ꯐꯥꯎ ꯄꯥꯁ ꯇꯧꯒꯦꯔꯣ ꯇꯧꯔꯦꯔꯥ ꯈꯪꯗ꯭ꯔꯤꯅꯦ
ꯇꯝꯒꯅꯤꯍꯦ ꯀꯔꯤꯒꯤ ꯇꯧꯔꯣꯏꯗꯣꯏꯅꯣ ꯇꯧꯒꯅꯤ ꯎ ꯀꯩ ꯀꯩ ꯂꯥꯏꯔꯤꯛ ꯁꯣꯜꯂꯤꯕꯅꯣ ꯂꯥꯏꯔꯤꯛ
ꯂꯔ ꯐꯖꯅ ꯇꯝꯍꯧꯗ꯭ꯔꯦ ꯑꯉꯥꯡ ꯑꯣꯏꯔꯤꯉꯩꯗ ꯑꯗꯨꯒꯤ
ꯀꯩꯁꯨ ꯀꯥꯏꯗꯦ ꯑꯗꯣ
ꯎꯝ
ꯏꯁꯥꯅꯕꯨ ꯈꯔ
ꯎꯝ
ꯄꯥꯔꯒꯗꯤꯀꯣ ꯑꯗꯨꯝ ꯌꯥꯕꯅꯤꯅ ꯂꯥꯏꯔꯤꯛ ꯁꯣꯟꯕ ꯁꯣꯟꯕ ꯃꯁꯤꯗ ꯌꯥꯝꯅ ꯀꯩꯅꯣ ꯀꯥ ꯍꯦꯟꯅ ꯂꯨꯕ ꯑꯗꯨꯒꯨꯝꯕ ꯅꯠꯇꯦꯗ ꯄꯥꯁ ꯇꯧꯅꯕꯒꯤꯗꯤꯀꯣ ꯀ ꯈꯜꯅꯨ
ꯎ ꯀꯋꯥꯁ ꯀ꯭ꯂꯥꯁ ꯇꯨꯌꯦꯜꯞꯇꯗꯤ ꯄꯤ ꯁꯤꯁꯦ ꯈꯔ ꯋꯥꯡꯉꯗꯤꯀꯣ ꯈꯔ ꯐꯖꯕ ꯍꯥꯏꯗꯤ ꯎ ꯂꯩꯗꯅ ꯊꯕꯛ ꯁꯨꯕ ꯈꯣꯠꯄꯒꯨꯝꯕꯁꯨ ꯑꯗꯨꯝ ꯆꯪꯃꯟ ꯑꯗꯨꯝ ꯄꯤꯁꯤꯒꯛꯇ ꯑꯗꯨꯝ ꯌꯦꯡꯉꯤꯗꯅ ꯍꯧꯖꯤꯛꯇꯤ ꯑꯗꯨꯒꯤ
ꯃꯥꯅꯦ ꯃꯥꯅꯦ ꯎꯝ ꯑꯗꯨ ꯊꯕꯛꯁꯦ ꯀꯔꯤ ꯊꯕꯛ ꯇꯧꯅꯤꯡꯉꯤꯅꯣ ꯁꯣꯝꯗꯤ
ꯑꯩꯗꯤ ꯑꯁꯤ ꯇꯧꯅꯤꯡꯉꯤꯗꯤ ꯂꯩꯇꯦ ꯑꯗꯨꯕꯨꯀꯣ ꯍꯁꯇꯦꯜ ꯂꯣꯏꯔꯒ ꯑꯗꯨꯝ ꯇ꯭ꯔꯦꯅꯤꯡꯒꯨꯝꯕ ꯂꯩꯔꯗꯤ ꯑꯗꯨꯝ ꯇꯧꯒꯦ
ꯀꯔꯤ ꯇ꯭ꯔꯦꯅꯤꯡꯅꯣ ꯂꯥꯏꯛ
ꯑꯦꯅꯤ ꯑꯗꯨꯝ ꯌꯥꯏꯌꯦ ꯑꯦꯅꯤ ꯌꯥꯏꯌꯦ ꯀꯩꯗꯣ ꯎꯝ ꯑꯩꯒꯤ ꯋꯥꯈꯟꯗꯗꯤ ꯐꯥꯔꯃꯥꯁꯤꯒꯨꯝꯕꯀꯣ
ꯎꯝ
ꯂꯩꯗꯅ ꯑꯗꯨꯒꯨꯝꯕ ꯈꯪꯗꯦ ꯑꯩ ꯑꯩꯗꯤ ꯅꯔꯁꯀꯨꯝꯕꯗꯤ ꯇꯧꯅꯤꯡꯗꯕꯀꯣ
ꯎꯝ ꯎꯝꯝ ꯌꯥꯏꯌꯦ ꯏꯁꯥꯅ ꯑꯄꯥꯝꯕꯗ ꯑꯗꯨꯝ ꯆꯠꯄꯤꯌꯨꯀꯣ ꯑꯗꯨꯅ
ꯎꯝ
ꯍꯌꯦꯡ ꯑꯗꯨꯝ ꯑꯗꯨꯅ ꯔꯤꯒ꯭ꯔꯦꯠ ꯆꯠꯇꯕꯅꯦ ꯏꯁꯥꯅ ꯄꯥꯝꯕ ꯊꯕꯛꯁꯦ ꯋꯥꯖꯔꯁꯨꯀꯣ ꯑꯗꯨꯝ
ꯎꯝ
ꯏꯁꯥꯗ ꯄꯦꯟꯊꯣꯛꯄ ꯑꯃ ꯂꯩꯕꯅꯦꯕ ꯏꯁꯥꯅ ꯇꯧ ꯄꯥꯝꯅ ꯇꯧꯔꯨꯕꯅꯤꯅꯀꯣ
ꯎꯝ
ꯏꯁꯥꯖꯦ ꯆꯥꯍꯤ ꯀꯌꯥ ꯁꯨꯔꯥꯕꯅꯣꯀꯣ
ꯑꯁ ꯑꯉꯥꯡ ꯌꯥꯝ ꯑꯣꯏꯔꯤꯌꯦ
ꯑꯩ ꯑꯩ ꯒ꯭ꯌꯦꯁ ꯇꯧꯒꯦꯀꯣ ꯑꯩ ꯒ꯭ꯌꯦꯁ ꯇꯧꯒꯦꯀꯣ꯫
ꯍꯣꯏ-ꯍꯣꯏ꯫ ꯑꯗꯣ ꯇ꯭ꯋꯦꯟꯇꯤꯗꯤ ꯁꯨꯗ꯭ꯔꯤꯌꯦꯀꯣ꯫
ꯑꯗꯨꯅꯦ ꯎꯝ ꯎꯝ ꯑꯩꯇꯤꯟꯂꯥ ꯅꯥꯏꯟꯇꯤꯟꯂꯥ ꯑꯣꯏꯔꯝꯒꯅꯤ꯫
ꯑꯃ ꯍꯥꯏꯌꫭ ꯑꯗꯨꯗ ꯑ꯫
ꯑꯣꯀꯦ ꯅꯥꯏꯟꯇꯤꯟ ꯑꯣꯏꯔꯝꯒꯅꯤ꯫
ꯅꯥꯏꯟꯇꯤꯟꯗꯤ ꯁꯨꯗꯤ ꯁꯨꯗ꯭ꯔꯤ ꯑꯗꯣ ꯑ ꯑꯥꯒꯁ ꯗꯦꯠ ꯇꯦꯟ ꯂꯥꯛꯔꯗꯤꯀꯣ ꯅꯥꯏꯟꯇꯤꯟ ꯁꯨꯔꯅꯤ꯫
ꯑꯣ ꯑꯣꯀꯦ-ꯑꯣꯀꯦ꯫
ꯅꯥꯏꯟꯇꯤꯟ ꯔꯟꯅꯤ꯫
ꯑꯣꯀꯦ-ꯑꯣꯀꯦ ꯑꯩꯗꯤ ꯅꯣꯏ ꯕꯕꯥꯍꯣꯏꯒꯤ ꯕꯦꯁ ꯑꯣꯏꯔꯝꯒꯅꯤꯅꯦ ꯑꯩꯁꯦ꯫
ꯑꯁ ꯑꯩꯈꯣꯏ ꯕꯕꯥꯒꯤ ꯍꯥꯏ ꯑꯈꯣꯏ ꯕꯕꯥꯗꯤ ꯆꯥꯍꯤ ꯌꯥꯝꯈ꯭ꯔꯦ꯫
ꯑꯩ ꯅꯉꯣꯟꯗꯒꯤ ꯊꯤ ꯆꯍꯤ ꯅꯪ ꯑꯦ ꯅꯥꯏꯟꯇꯤꯟ ꯐꯥꯗ꯭ꯔꯤꯕꯀꯣ꯫
ꯅꯥꯏꯟꯇꯤꯟ ꯑꯗꯨꯝ ꯀꯥꯎꯟꯗꯧꯔꯣ ꯇ꯭ꯋꯦꯟꯇꯤ ꯑꯗꯨꯝ ꯄꯥꯔꯣ꯫
ꯑꯩ ꯅꯉꯣꯟꯗꯩꯗꯤ ꯑꯦꯠ ꯂꯤꯁ ꯊꯥꯔꯇꯤꯟ ꯏꯌꯥꯔꯁ ꯍꯟꯈ꯭ꯔꯦꯅꯦ꯫
ꯑꯗꯨꯗꯤ ꯆꯍꯤꯁꯦ ꯊꯥꯔꯇꯤ ꯋꯥꯟ ꯊꯥꯔꯇꯤꯗ ꯑꯣꯏꯔꯝꯅꯤꯅꯦ꯫
ꯊꯥꯔꯇꯤ ꯊ꯭ꯔꯤ꯫
ꯑꯣ꯫
ꯎꯝ꯫
ꯌꯥꯝ ꯑꯍꯟ ꯃꯥꯟꯗꯦꯍꯦ ꯑꯉꯥꯡ ꯌꯥꯝ ꯃꯥꯥꯟꯂꯦꯍꯦ꯫ ꯅꯤꯀꯨꯟ ꯍꯥꯏꯔꯗꯤ ꯆꯍꯤ ꯇ꯭ꯋꯦꯟꯇꯤ ꯐꯣꯔ ꯇ꯭ꯋꯦꯟꯇꯤ ꯐꯥꯏꯚ ꯑꯗꯨꯝꯕ ꯂꯦꯡꯒꯥ ꯃꯥꯜꯂꯦ꯫
ꯑꯩ ꯈꯣꯟ ꯇꯥꯕꯗ꯫
ꯑꫭꯏ꯫
ꯍꯣꯏ꯫
ꯑꯗꯨꯒꯤꯅꯦ ꯑꯁ ꯀꯥꯡ ꯌꯥꯝ ꯆꯤꯛꯑꯦꯗ꯫
ꯒꯨꯗ ꯅꯥꯠ ꯊꯖꯂꯣ꯫
ꯀꯨꯟꯅꯥꯏ ꯀꯨꯟꯅꯥꯏ ꯂꯩ ꯂꯩꯇꯦꯅꯦ꯫ ꯐꯦꯟꯒꯗ ꯎꯪꯉꯥꯒ ꯂꯩꯔꯤꯕꯅꯦ ꯍꯧꯖꯤꯛꯁꯦ꯫
ꯎꯝ ꯎꯝ ꯑꯗꯣ ꯍꯧꯖꯤꯛꯇꯤ ꯀꯩꯗꯧꯒꯗꯕ ꯀꯩꯗꯧꯕ ꯂꯩꯕ꯫
ꯇꯦꯠ ꯑ ꯆꯥꯛ ꯊꯣꯡꯉꯥꯁꯦꯔꯣ ꯈꯜꯂ ꯂꯩꯌꯦ꯫
ꯎꯝ ꯉꯁꯤ ꯉꯁꯤꯒꯤ ꯌꯦꯟꯁꯥꯡ ꯑꯩ ꯍꯥꯏꯕꯤꯒꯦꯀꯣ꯫
ꯍꯣꯏ꯫
ꯍꯨꯏ ꯆꯥꯎꯀꯣ ꯉꯥꯁꯤ ꯍꯨꯏ꯫
ꯍꯨꯏ꯫
ꯍꯣꯏ ꯅꯣꯏꯗꯣ ꯍꯨꯏ ꯌꯥꯝꯃꯦ꯫
ꯑꯩꯈꯣꯏ꯫
ꯍꯣꯏ꯫
ꯑꯩꯈꯣꯏꯒꯤ ꯅꯠꯇꯤꯌꯦ ꯑꯩꯈꯣꯏꯗꯤ ꯔꯦꯟ ꯃꯥ
ꯍꯨꯏ ꯃꯈꯣꯟꯗꯨꯅꯀꯣ ꯑꯩ ꯅꯈꯣꯟꯐꯥꯎ ꯇꯥꯕ ꯉꯝꯗ꯭ꯔꯦꯕ ꯍꯨꯏ ꯃꯈꯣꯟꯗꯨꯅ ꯍꯨꯏ ꯆꯥꯊꯣꯛꯑ ꯉꯁꯤꯗꯤ꯫
ꯑꯗꯨꯝ ꯈꯣꯡꯔ ꯂꯩꯌꯦ ꯑꯩ ꯐꯥꯎ ꯇꯥꯅꯤꯡꯗ꯭ꯔꯦ꯫
ꯃꯌꯥꯝ ꯄꯨꯜꯂꯒ ꯃꯥꯄꯨꯗꯨꯒ ꯍꯥꯏꯅꯔꯒ ꯑꯗꯨꯝ ꯇꯧꯊꫭꯛꯑꫭꯅ ꯉꯁꯤꯗꯤ꯫ ꯃꯔꯛ ꯃꯔꯛꯇꯗꯤ ꯁꯥ ꯆꯥꯔꯝꯒꯅꯤꯀꯣ꯫
ꯁꯥ ꯍꯥꯏꯗꯤ ꯑꯗꯨꯝ ꯑꯁꯤ ꯀꯩꯅꯣ ꯈꯛꯇꯅꯦꯑꫭ ꯆꯤꯀꯟ ꯀꯣ꯫
ꯎꯝ ꯎꯝ ꯑꯗꯣ ꯈ꯭ꯋꯥꯏꯗꯒꯤ ꯄꯥꯝꯕꯁꯦ ꯀꯔꯤ ꯑꯣꯏꯗꯣꯏꯅꯣ __
ꯆꯤꯒꯥꯜ ꯆꯤꯒꯥꯜ
ꯎꯝ